ꯍꯜꯂꯣ ꯀ꯭ꯔꯤ ꯇꯧꯕꯔꯣ
ꯑꯩꯅ ꯑꯩ ꯏꯃꯥꯟꯅꯕꯤꯅ ꯑꯩꯕꯨ ꯉꯁꯤ ꯑꯩ ꯌꯥꯝ ꯐꯖꯩꯑꯦꯅ ꯐꯣꯇꯣ ꯅꯝꯕꯤꯕ
ꯑ ꯑꯩꯁꯨ ꯌꯦꯡꯅꯤꯡꯉꯦ ꯅꯪꯕꯨ ꯅꯪꯕꯨ ꯌꯦꯡꯅꯡꯉꯦ ꯑꯩꯁꯨ
ꯑꯁ ꯑꯩ ꯍꯧꯖꯤꯛꯀꯥꯟ ꯀꯣ ꯑꯩ ꯐꯌꯔ ꯂꯚꯂꯤ ꯀ꯭ꯔꯤꯝ ꯌꯨꯁ ꯇꯧꯋꯦꯕ
ꯑꯣ ꯍꯣꯏ
ꯌꯥꯝ ꯐꯖꯔꯦ ꯍꯧꯖꯤꯛꯀꯥꯟꯗꯤ
ꯑꯩꯕꯨꯁꯨ ꯐꯣꯇꯣ ꯊꯥꯔꯛꯑꯣ
ꯑꯁ ꯑꯩ ꯃꯤ ꯑꯩ ꯑꯩꯒꯤ ꯐꯣꯠꯇꯣ ꯊꯥꯔꯗꯤ ꯃꯤꯅ ꯑꯩꯒꯤ ꯐꯣꯟ ꯅꯝꯕꯔ ꯍꯪꯕꯅꯀꯣ ꯑꯩ ꯇꯜꯂꯦꯕ ꯑꯗꯨꯒ ꯕꯗꯣ
ꯌꯥꯏꯌꯦ ꯑꯩꯉꯣꯟꯗ ꯊꯥꯔꯛꯑꯣ ꯑꯩꯗꯤ ꯌꯦꯡꯒꯦ ꯅꯪ ꯃꯁꯛ ꯐꯖꯕ꯭ꯔ ꯍꯥꯏꯕꯗꯣ ꯌꯥꯏꯌꯦꯗ ꯑꯩꯀꯣ ꯑꯩꯀꯣ ꯄꯥꯈꯪ ꯐꯖ ꯐꯖꯕ ꯃꯤꯈꯛ ꯈꯪꯉꯦ ꯃꯣꯏꯕꯨ ꯍꯥꯏꯕꯤꯒꯦ
ꯑꯣ
ꯎꯝ ꯑꯩꯕꯨ ꯊꯥꯔꯛꯑꯣ ꯀꯣ
ꯑꯁ ꯑꯩ ꯈꯔ ꯂꯩꯔꯒ ꯊꯥꯔꯛꯀꯦꯀꯣ
ꯑꯣ ꯑꯗꯨꯒ ꯅꯪꯒꯤ ꯀ꯭ꯔꯤꯝ ꯀꯔꯤ ꯏꯌꯨꯁ ꯇꯧ ꯀꯔꯤ ꯀꯔꯤ ꯌꯨꯁ ꯇꯧꯕ꯭ꯔꯥ ꯑꯗꯨ
ꯑꯁ ꯑꯩꯀꯣ ꯃꯣꯔꯅꯤꯡꯗ ꯐꯤꯌꯔ ꯂꯚꯂꯤ ꯌꯨꯁ ꯇꯧꯋꯦ
ꯎꯝ ꯑꯇꯣꯞꯄ ꯀꯔꯤꯁꯨ ꯌꯨꯁ ꯇꯧꯗꯕ꯭ꯔꯥ
ꯑꯗꯨꯒ ꯁꯥꯃꯔꯗ ꯒ꯭ꯂꯦꯁꯔꯤꯟ
ꯑꯣ ꯑꯗꯣ ꯆꯥꯛ ꯆꯥ ꯆꯥꯕ ꯗꯤ ꯀꯔꯤ ꯀꯔꯤ ꯆꯥꯕ꯭ꯔꯥ
ꯀꯔꯤ
ꯆꯥ ꯆꯥ ꯆꯥꯕꯗꯣ
ꯑꯩ ꯍꯤꯗꯥꯛꯔꯥ
ꯍꯣꯏ
ꯑꯣ ꯍꯤꯗꯥꯛꯁꯨꯀꯣ ꯑꯣꯝ ꯍꯤꯗꯥꯛ ꯎꯝ ꯍꯨꯖꯤꯛ ꯑꯈꯣꯏ ꯎꯝ ꯑꯈꯣꯏ ꯀꯦꯅꯣ ꯅꯦꯄꯥꯜꯂꯤ ꯈꯣꯏꯅ ꯗꯨꯗꯒꯤ ꯁꯦꯝꯕ ꯍꯤꯗꯥꯛꯁꯨ ꯇꯩꯌꯦ ꯎꯝ ꯒꯤꯒꯨꯝꯕ ꯇꯥꯏꯌꯦꯕ ꯍꯨꯖꯤꯛꯀꯥꯟ ꯑꯩ
ꯍꯣꯏ ꯑꯗꯨ ꯑꯦꯐꯦꯛꯇꯤꯚ ꯇꯧꯕ꯭ꯔꯥ
ꯀꯔꯤ
ꯑꯦꯐꯦꯛ ꯂꯩꯕ꯭ꯔꯥ ꯅꯪ ꯑꯥ ꯇꯩꯕꯗꯣ
ꯑꯥ ꯁꯥꯏꯗ ꯏꯐꯦꯛꯇꯤ ꯂꯩꯇꯦ
ꯑꯥ ꯑꯩꯗꯤꯀꯣ
ꯎꯝ
ꯑꯥ ꯀꯔꯤꯔꯥ ꯄꯣꯟꯁ ꯄꯣꯟꯁ ꯄꯣꯟꯁ ꯈꯛꯇ ꯇꯩꯗ ꯇꯥꯕ꯭ꯔꯥ ꯇꯥꯕ꯭ꯔꯣ ꯍꯂꯣ ꯇꯥꯕ꯭ꯔꯣ ꯑꯩ ꯇꯥꯗꯦ ꯅꯪꯅ ꯍꯥꯏꯕꯗꯣ ꯇꯥꯕ꯭ꯔꯥ ꯅꯪ